ꯇꯥꯔꯕꯣ ꯇꯥꯔꯕꯣ꯫
ꯇꯥꯔꯦ ꯇꯥꯔꯦ꯫
ꯑꯦ ꯀꯔꯝꯕ ꯅꯝꯕꯔ ꯑꯩꯉꯣꯟ ꯇꯧꯔꯛꯏꯁꯦ ꯀꯔꯝꯕꯅꯣ ꯑꯩ ꯅꯝꯕꯔꯗꯣ꯫
ꯑꯥ ꯅꯟꯖꯨꯗꯥ꯫
ꯁꯤꯜꯂꯝꯕꯅꯤ ꯗꯨꯒ ꯎꯝ꯫
ꯏ ꯀꯗꯤ ꯍꯧ ꯌꯥꯝ ꯃꯨꯅ ꯅꯝꯕꯔ ꯑꯅꯤ ꯃꯥꯟꯅꯅ ꯊꯥꯡꯒꯅ ꯇꯧꯍꯠꯂꯒꯦ
ꯑꯩꯈꯣꯏꯁꯤ ꯑꯗꯨ ꯋꯥꯔꯤ ꯁꯥꯟꯅꯗꯤꯤ ꯁꯥꯟꯅꯕꯅ ꯐꯕꯅꯤ ꯀꯩꯅꯣꯗꯤ ꯅꯝꯕꯔ ꯁꯤꯖꯤꯟꯅꯩ ꯌꯥꯝ ꯁꯤꯖꯤꯟꯅꯩ ꯍꯥꯏꯗꯨ ꯈꯪꯉꯤꯗꯅ ꯃꯦꯔꯥ ꯀꯥꯏꯗꯅ ꯄꯩꯁꯥ ꯊꯣꯛ ꯆꯨꯅꯤꯦ
ꯃꯣꯏꯁꯤ ꯀꯣꯠꯊꯣꯛ ꯌꯥꯔꯤꯅꯦ ꯐꯖꯅ ꯀꯣꯊꯣꯛꯑꯦ
ꯃꯍꯖꯤꯛꯇꯤ ꯀꯩꯀꯩ ꯔꯨꯠ ꯌꯥꯝ ꯂꯩꯕꯅꯤꯀꯣ ꯑꯗꯨ ꯇꯕꯥ ꯇꯧꯕꯕꯥꯒ ꯍꯥꯏ ꯑꯁ ꯑꯁ
ꯁꯤꯑꯒ ꯇꯧꯧꯕꯗꯣ
ꯎꯝ ꯑꯗꯨꯅꯤ ꯉꯔꯥꯡꯒꯤꯠ ꯅꯨꯃꯤꯠ ꯇꯥꯃꯣꯣꯏ ꯇꯧꯕꯗꯣ ꯑꯗꯨꯝ ꯌꯥꯔꯝꯕ ꯃꯥ ꯂꯨꯄꯥ ꯀꯨꯟꯊ꯭ꯔꯥꯒꯤ ꯃꯊꯛ ꯑꯃꯅ ꯀꯨꯟꯊ꯭ꯔꯥ ꯀꯌꯥꯅꯣ ꯆꯪꯉꯝꯃꯦ ꯅꯅꯄꯥꯥ ꯅꯨꯄꯥꯨꯝꯅꯤꯐꯨ ꯃꯥꯒꯦ ꯆꯉ
ꯇꯪꯈꯩ ꯌꯥꯎꯗ꯭ꯔꯕ
ꯌꯧꯗꯦꯅ ꯑꯩ ꯌꯥꯝ ꯌꯧꯗꯣꯔꯣ ꯍꯥꯏ ꯉꯥꯡꯕꯅꯤ
ꯌꯥꯗꯦ ꯌꯥꯗꯦ ꯅꯪꯒꯤ ꯁꯥꯟꯅꯕꯁꯤꯁꯨ ꯑꯃꯨꯛ ꯌꯥꯗꯦꯅ ꯃꯩ ꯆꯠꯂꯦ
ꯍꯧꯖꯤꯛꯀꯤ ꯀꯩꯅꯣ ꯇꯧꯕ꯭ꯔꯣ ꯍꯧꯖꯤꯛꯀꯤꯗꯨꯗꯤ ꯀꯌꯥ
ꯋꯥꯂꯤ ꯑꯗꯨꯗꯤ ꯈꯣꯠꯇꯧꯔꯣꯏ ꯍꯌꯦꯡꯣꯏ
ꯃꯃꯣꯏ ꯑꯗꯨꯗ ꯅꯪꯒꯤꯗꯨꯁꯨ ꯃꯩ ꯆꯪꯉ ꯁꯤꯃꯩ ꯉꯥꯡꯉꯦ ꯈꯣꯠꯂꯦ ꯍꯥꯏꯔꯒ
ꯍ ꯍ ꯍꯧꯣꯏ꯭ꯦꯔꯤ ꯅꯝꯕꯔ ꯅꯝꯕꯔ ꯋꯥꯟ ꯆ ꯌꯥꯝ ꯎꯝ
ꯑꯩꯁꯨ ꯆꯪꯉ ꯍꯣꯏ ꯇꯨꯛ ꯍꯧ ꯐꯅꯤꯉ ꯃꯔ
ꯉꯁꯥꯏ ꯋꯥꯔꯤ ꯇꯧꯁꯤꯒꯦ ꯇꯧꯔꯝꯕꯅꯤꯅꯦ
ꯎꯛꯇꯛꯇ
ꯃꯥꯏꯁꯨ ꯋꯥꯔꯤ ꯆꯠꯇꯧꯕꯅꯤ ꯌꯥꯎꯕꯅꯦ ꯌꯥꯝ ꯌꯥꯝꯁꯨ ꯅꯠꯇ꯭ꯔꯦ ꯔꯨ ꯀꯌꯥ ꯀꯌꯥ ꯇ ꯎ ꯌꯥꯏ ꯃꯔꯔꯦ ꯐꯣꯟꯗꯤ ꯎꯝ
ꯆꯥꯛ ꯆꯥꯔꯕꯣ
ꯆꯥꯛꯁ ꯆꯥꯁꯦꯁ ꯐꯝꯕ ꯂꯩꯌꯦ ꯃꯈꯜ ꯃꯊꯛꯇ
ꯅꯣꯏꯁꯤꯗ ꯒ꯭ꯔꯨꯞ ꯑꯣꯏꯅ ꯂꯥꯛꯑꯒ ꯀꯩꯀꯩ ꯆꯥꯔꯣ ꯍꯜꯂꯕ
ꯔꯧ ꯆꯥꯗꯦꯗ ꯑꯗꯨꯗꯤ ꯃꯤ ꯀꯩꯅꯣ ꯂꯩ ꯂꯥꯛꯑꯝꯕꯅꯦ ꯐꯨꯔꯤꯠ ꯂꯩ ꯂꯥꯛꯑꯝꯕꯅꯦ
ꯐꯨꯔꯤꯠ ꯂꯩꯕꯥꯛ ꯅꯥꯏ ꯐꯔꯤ
ꯃꯣꯏ ꯉꯁꯤ ꯐꯥꯗꯔꯗꯤꯦꯅꯦꯗ ꯑꯔꯨꯅ ꯃꯣꯏ ꯐꯥꯗꯔꯒꯤ ꯣꯏ ꯌꯥꯝ ꯕꯤꯅ ꯄꯤꯂꯔꯔꯀꯣ ꯑꯅꯤ ꯂꯩꯅꯉꯥꯏꯅꯦ ꯂꯥꯛꯄ ꯑꯗꯨ ꯊ ꯍꯝꯐꯥꯡ ꯀꯦꯅ ꯆꯥꯎꯁ ꯂꯩ ꯀꯦꯌꯥ ꯐꯖꯣꯣ ꯑꯗꯨ ꯂ ꯆꯣ ꯂꯩꯇꯦ ꯂꯩꯇꯦ ꯍꯥꯏꯁꯨ ꯀꯥꯟꯗ ꯌꯥꯝ ꯂꯩꯕꯗ ꯍꯥꯟꯅꯒꯤ ꯃꯑꯣꯡ ꯈꯣꯏ ꯄꯣꯠꯂꯣ ꯁꯥꯒꯩꯗꯤ ꯑꯗꯨꯝ ꯂꯩꯇ꯭ꯔꯣ ꯈꯪꯕ꯭ꯔꯥ ꯀꯂꯔ ꯄꯥꯏꯝꯕꯤꯗꯨꯣ ꯀꯂꯔ ꯄꯥꯝꯃꯤꯗꯅꯦ ꯑꯥ ꯑꯗꯨꯗꯤ ꯀꯂꯔ ꯄꯥꯝꯕꯤ ꯂꯩꯇ꯭ꯔꯣ
ꯑ
ꯀꯂꯔ ꯄꯥꯝꯕꯤꯗ ꯑꯩꯈꯣꯏ ꯈꯤꯇꯪ ꯄꯨꯂꯞ ꯈꯥꯏꯕꯠꯇꯕ ꯑꯩꯈꯣꯏ ꯊꯕꯥꯛꯀꯤꯦꯡ ꯈꯥꯏꯕ ꯑꯃ ꯂꯩꯗ꯭ꯔꯣ ꯈꯨꯨꯇꯥꯟ ꯄꯥꯝꯕꯤꯗꯣ
ꯑꯣ ꯑꯣ ꯑꯣ ꯑꯩꯈꯣꯏ ꯔꯦ ꯌꯥꯝ ꯂꯤꯠꯄꯗ ꯉꯜ
ꯍꯣꯏ ꯑꯗꯨꯝꯕ ꯑꯗꯨꯝ ꯄꯣꯠꯂꯣ ꯁꯥꯔꯏꯁꯦ ꯑꯗꯨꯗ ꯈꯔ ꯀꯣꯠꯔ ꯐꯕ ꯍꯥꯏꯇꯥꯔꯦ ꯄꯣꯠꯁꯤꯗꯩ ꯑꯗꯨꯒꯤ ꯑꯗꯨꯗ ꯄꯣꯠꯇꯨ ꯂꯩꯔꯝꯗꯋꯦ
ꯑꯣ ꯃꯥꯏ ꯃꯆꯟꯅꯨꯄꯤꯗꯤ ꯀꯥꯏ ꯂꯩꯕ
ꯃꯤ ꯀꯩꯅꯣꯗ ꯕꯦꯡꯒꯂꯣꯔ ꯂꯩꯔꯝ ꯍꯥꯏꯗ꯭ꯔꯕꯥꯠꯇ ꯂꯩꯔꯝ ꯇꯧꯕꯅꯤ
ꯍꯈꯣꯏ ꯇꯧꯒꯦ
ꯃꯥꯏꯅꯁ ꯑꯣꯏꯕꯅꯦ ꯃꯥꯏꯅꯁ ꯑꯣꯏ ꯍꯣꯏ ꯍꯧꯣꯏꯀꯤ ꯂꯣꯏꯔ ꯄꯨꯨ ꯍꯔꯔ ꯄꯩꯁꯥ ꯐꯔꯌꯥꯝ ꯑꯃ ꯐꯪꯉꯨ ꯆꯔꯥꯁ ꯀꯦꯖꯤ ꯎꯝ ꯀꯣꯝꯕ ꯍꯥꯏꯗꯨ ꯍꯣꯏ ꯍꯧꯖꯤꯛ ꯍꯥꯟꯅꯗꯨ ꯍꯥꯏꯔꯨꯎꯕꯗꯤ ꯈꯔ ꯀꯣꯝꯃꯦ ꯀꯩꯅꯣꯗꯤ ꯃꯣꯏ ꯏꯃꯨꯡꯒꯤ ꯀꯩꯀ ꯇꯧꯕꯅꯤꯅ ꯍꯥꯟꯅ ꯑꯅ ꯄꯨꯂꯞ ꯇꯧꯕꯅꯤꯅ ꯍꯣꯏꯅ ꯈ ꯈꯛꯇꯤ ꯃꯥꯏ ꯁꯦ ꯑꯣꯏꯔꯦꯅ
ꯎꯝ ꯃꯥꯖꯤꯒꯥꯏ ꯏꯁ꯭ꯀꯨꯜ ꯊ ꯑꯣꯖ ꯑꯣꯏꯩꯅꯣ
ꯃꯥꯇꯗ
ꯃꯗ
ꯎꯝ
ꯀꯩ ꯊꯁꯦ ꯀ
ꯑꯥꯔꯁꯅꯦ ꯖꯨꯒꯥ꯭ꯔꯥꯐꯤ ꯖꯨꯒꯥ꯭ꯔꯥꯐꯤ ꯃꯥꯏ ꯑꯁꯦꯡꯕꯗꯤ ꯖꯨꯒꯥ꯭ꯔꯥꯐꯤꯅꯦꯕꯀꯣ
ꯎꯝ
ꯍꯣꯏ ꯍꯤꯁꯇ꯭ꯔꯤ ꯍꯤꯁꯇ꯭ꯔꯤꯅ ꯇꯥꯛ ꯅꯨꯡꯉꯥꯏ ꯁꯨꯝ ꯇꯥꯛꯈꯤꯕ ꯁꯨꯝ ꯇꯧꯕꯗꯣ ꯑꯗꯨꯩ ꯍꯣꯏ ꯃꯍꯥꯛ ꯇꯗꯤ ꯍꯤꯁꯇ꯭ꯔꯤꯕꯨ ꯇꯥꯛꯑꯝꯒꯅꯤ
ꯑ ꯑꯃ ꯑꯗꯨꯝ ꯃꯥꯔꯛꯁꯤꯠꯀꯨꯝꯕ ꯁꯥꯔ ꯂꯧꯊꯣꯛ ꯍ ꯑꯟꯕꯒꯨꯝꯕ ꯂꯩꯗꯅ
ꯗꯤ ꯈꯪꯗꯦ ꯇꯧꯗꯦꯗꯤ ꯑ ꯑꯅꯤ ꯇꯧꯕꯅꯦ ꯃꯥꯏꯗꯤ ꯃꯅꯥ ꯀꯩꯅꯣ ꯕꯤ ꯑꯦꯗ ꯍꯤꯁꯇ꯭ꯔꯤ ꯌꯥꯎꯔꯤꯔꯤꯗꯅ
ꯑꯥ
ꯑꯗꯨꯅ ꯑꯗꯨ ꯇꯧꯔꯒ ꯑꯃꯨꯛ ꯑꯦꯝ ꯑꯦ ꯑꯃ ꯑꯃꯨꯛ ꯑꯅꯤꯃꯨꯛ ꯇꯧꯁꯤꯟꯈ꯭ꯔꯝ
ꯑꯩ ꯌꯥꯗꯤ ꯑꯣ ꯀꯩꯅꯣꯒꯨꯝꯕ ꯑ ꯑꯩꯈꯣꯏ ꯕꯥ ꯍꯅꯒ ꯑꯗꯨꯝ ꯀ꯭ꯂꯥꯁ ꯑꯩꯠꯀꯤ ꯁꯥꯔꯇꯤꯐꯤꯀꯦꯠꯀ ꯂꯧꯊꯣꯛꯀꯦꯒ ꯍꯥꯏꯔꯗꯤꯀꯣ ꯑꯗꯨꯝ ꯃꯥꯔꯇꯤꯟꯗꯒ ꯇꯧꯕꯦ ꯌꯥꯕꯕꯥ
ꯈꯪꯗꯦ ꯑꯗꯨꯗꯤ ꯃꯇꯒꯤꯗꯤ ꯈꯪꯗꯦ ꯑꯗꯣ ꯃꯤ ꯍꯥꯟꯅꯩ ꯔꯦꯀꯣꯔꯠꯇꯨꯗ ꯌꯦꯡꯗ꯭ꯔꯗꯤ ꯈ ꯔꯤꯄꯣ ꯔꯤꯄꯣꯔꯠꯣꯗꯤ ꯀꯟ ꯇꯥꯖꯦ
ꯒꯣꯔꯃꯦꯟꯒꯤ ꯈꯛꯇ ꯇꯧꯔꯤꯕ꯭ꯔꯥ ꯄ꯭ꯔꯥꯏꯚꯦꯠꯁꯦ ꯇꯧꯔꯤꯖꯠꯂ
ꯄ꯭ꯔꯥꯏꯚꯦꯠꯇ ꯑꯗꯨꯝ ꯌꯥꯗꯤ ꯌꯥꯅꯤ ꯑꯗꯨ ꯈꯔ ꯌꯦꯡꯅꯗꯤ ꯌꯥꯔꯣꯏ ꯀ ꯍꯥꯏ ꯇꯔꯗꯤ ꯑꯗꯨꯝ ꯀꯣꯏ ꯄꯨꯔꯥ ꯀꯩꯅꯣ ꯇꯧꯕ ꯅꯠꯇꯅꯤꯅ ꯆꯪꯅꯤꯗ
ꯑꯩꯈꯣꯏ ꯃꯌꯥꯝꯝꯇ ꯂꯧꯊꯣꯛꯈꯤ ꯇꯧꯅꯤ ꯃꯒꯤ ꯀ꯭ꯂꯥꯁꯦ
ꯃꯥ ꯁ꯭ꯀꯨꯜ ꯀꯩꯅꯣꯒꯤ ꯂꯩ ꯍꯥꯏꯅ ꯑꯩ ꯉꯁꯥꯏ ꯆꯠꯂꯨꯅ ꯈꯪꯗꯦꯅ ꯂꯩꯇꯦꯅ ꯀꯣꯏꯂꯦ ꯕ꯭ꯂꯥꯏꯟ ꯁ꯭ꯀꯨꯜ ꯑꯗꯨ ꯑꯗꯥ ꯇꯧꯕꯗꯣ
ꯀꯩꯅꯣꯗꯅꯤ ꯍꯥꯏꯌꯦ ꯑꯥ ꯇꯦꯖꯄꯨꯔ ꯍꯥꯏꯕ꯭ꯔꯥ ꯑꯗꯣꯝ ꯂꯝꯕꯤ ꯅꯤ ꯍꯥꯏꯕꯒ
ꯇꯁꯄꯨꯔ ꯌꯧꯒꯦꯗꯧꯕꯩ ꯂꯝꯕꯤꯗꯣ ꯑꯩꯈꯣꯏ ꯆꯠꯂꯨꯏꯗꯣ ꯄꯨꯔꯥꯕꯨ ꯌꯧꯗꯦ ꯀꯋꯥꯏ ꯂꯍꯨꯗꯦ ꯒ꯭ꯌꯥꯟ ꯇꯥꯗꯦ
ꯅꯪ ꯈꯪꯗ
ꯑꯩꯈꯣꯏꯅ ꯆꯤꯡ ꯑꯅꯤ ꯀꯥ ꯄꯥꯕꯅꯦ ꯑꯩꯈꯣꯏ ꯂꯩꯗꯣ ꯑ ꯍꯣꯏꯉ ꯆꯠ ꯂꯤꯗꯣ ꯑꯗꯣ ꯑꯥ ꯇꯧꯔꯕ ꯃꯅꯨꯡꯗ ꯀꯩꯅꯣꯒꯤ ꯅꯍꯥꯟꯋꯥꯏ ꯑꯩꯈꯣꯏ ꯀꯩꯅꯣꯒꯤ ꯁꯨꯆꯟꯗꯒꯤ ꯑꯃꯗꯤꯒꯤꯗꯨꯒꯤ ꯁꯨꯝ ꯆꯪꯉꯒ ꯑꯥ ꯃꯅꯨꯡꯗ ꯑꯦꯄꯜ ꯐꯥꯝ ꯑꯃ ꯂꯩ ꯍꯥꯏꯕꯗꯣ
ꯎꯝ
ꯑꯗꯨ ꯑꯗꯨꯡꯟꯦ ꯏꯅꯦ ꯍꯥꯏ ꯈꯣꯡꯅ ꯌꯣꯡ ꯁꯥꯡ ꯌꯧꯁꯨ ꯑꯩꯖꯥꯠꯅꯤ
ꯀꯃꯣꯅ ꯆꯠꯔ
ꯃꯥꯅ ꯀꯣꯟꯅ ꯂꯥꯛꯄ ꯃꯥꯅ ꯂꯣꯏꯅ ꯂꯥꯛꯄ ꯉꯥꯏꯔꯦ ꯑꯗꯨꯒ ꯉꯥꯏꯔꯒ ꯑꯣꯏꯅ ꯑꯩꯈꯣꯏꯅ ꯍꯥꯏ ꯌꯧꯔꯦ
ꯔꯍꯤ ꯈꯔ ꯈꯔ ꯆꯠꯂꯤꯕ
ꯃꯤꯁꯥꯏꯁꯇꯔꯤꯗ ꯆꯪ ꯍꯅꯤ ꯍꯣꯏꯇꯅꯤ ꯀꯌꯥ ꯇꯧꯗꯚꯥꯏ ꯑ ꯃꯥꯅ ꯈꯔ ꯆꯠꯄꯅꯤꯅ ꯃꯥꯒꯤ ꯀꯣꯆꯤꯡꯁꯤꯦ ꯁꯨꯇꯤ ꯑꯣꯏꯕꯀꯥꯟꯗꯣ ꯍꯥꯏꯗꯤ ꯑꯥꯒꯤ ꯑꯗꯨꯃꯥꯏꯅ ꯆꯠꯄꯗꯣ ꯦ ꯀꯨ ꯑ ꯁꯄꯚꯅꯤ ꯍꯥꯥ
ꯀꯩ ꯆꯠꯀꯦꯕ
ꯌꯣꯒ ꯌꯣꯒ ꯌꯣꯒ ꯇꯧꯔꯤꯗꯨꯗꯤ ꯃꯥ ꯌꯣꯒꯒꯤ ꯑꯣꯖꯥ ꯇꯥꯛꯔꯝꯃꯤ ꯑꯥ ꯀꯩꯅꯣ ꯏꯝꯐꯥꯜꯗ ꯑꯃꯒ ꯊꯧꯕꯥꯟ ꯗ ꯑꯃꯒꯅꯤ ꯑꯅꯤꯅꯤ ꯀꯥꯏꯁꯤ
ꯄꯩꯁꯥ ꯐꯖꯅ ꯈꯪꯉꯝꯃꯅꯤ
ꯄꯩꯁꯥꯗꯨ ꯎ ꯍꯥꯟꯅ ꯑꯃꯈ ꯇꯧꯔꯝꯕꯅꯤ ꯉꯔꯥꯡ ꯅꯍꯥꯟꯗ ꯍꯦꯛꯇ ꯍꯧꯖꯤꯛ ꯀꯨꯏꯗ꯭ꯔꯤ ꯊꯧꯕꯥꯟ ꯊꯧꯕꯥꯟ ꯒꯤꯗꯨꯅ ꯑꯌꯨꯛ ꯉꯟꯇꯥ ꯆꯠꯂꯅꯤ ꯑꯗꯨꯩ ꯑꯃꯗꯨꯅ ꯄꯨꯡ ꯑꯗ ꯃꯥꯄꯟꯗ ꯄꯥꯎ ꯌꯧꯕ ꯑꯗꯨꯗ ꯍꯜꯂꯛꯀꯥꯟꯗ ꯄꯨꯡꯁꯤ ꯄꯥꯔꯣ ꯄꯥꯔꯣ ꯍꯦꯟꯕ ꯄꯔ ꯃꯈꯥꯏ ꯑꯗꯨꯃꯥꯏꯅ ꯇꯥꯕꯅꯤ ꯑꯅꯛꯄ ꯉꯥꯛꯇꯥ ꯑꯣꯏꯔꯗꯤ ꯈꯔꯥ ꯄꯩꯁꯥꯥꯗꯨ ꯍꯦꯟꯅ ꯐꯪꯗꯧꯕ ꯑꯗꯨ ꯆꯠꯊꯣꯛꯁꯤꯟ ꯕꯥꯔꯥ ꯅꯨꯡꯂꯥ ꯗꯧ ꯇꯥꯅꯗꯤ ꯌꯥꯝ ꯀꯥꯟꯅꯩ
ꯀꯩ ꯃꯣꯏ ꯇ꯭ꯔꯥꯟꯁꯄꯣꯔꯠꯀꯤ ꯈꯔ ꯍꯥꯞꯇ꯭ꯔꯣ ꯃꯣꯏꯗꯤ
ꯍꯥꯞ ꯄꯣꯏꯗꯥ ꯃꯤ ꯃꯤ ꯌꯥꯠꯇꯧ ꯍꯥꯏꯕ ꯇꯧꯖꯕꯅꯤ ꯑꯗꯣ ꯔꯥꯁꯄꯣꯔꯠꯀꯤꯗꯤ ꯑꯃꯨꯛ ꯃꯔꯝ ꯁꯥꯔꯑꯣꯣꯏ
ꯍꯣꯏ ꯑꯁꯤ ꯏꯔꯥ ꯅꯃꯥꯏ ꯁ꯭ꯀꯨꯜꯒꯤ ꯍꯥꯏꯕꯗꯣ ꯑꯗꯨꯗꯤ ꯇ꯭ꯔꯥꯟꯁꯄꯣꯔꯠꯀꯤ ꯈꯔꯥ ꯍꯥ
ꯍ ꯑꯗꯨ ꯑꯗꯨꯒꯥ ꯃꯥꯅꯦꯔꯣꯏ ꯑꯗꯨꯝ ꯃꯈꯩꯅ ꯑꯃꯨꯛ ꯁ꯭ꯀꯨꯜꯒꯤ ꯇꯧꯕꯩ ꯊꯥꯛꯀ꯭ꯔꯅꯤꯅ ꯃꯤ ꯑꯃꯗꯨꯗꯤ ꯃꯤ ꯑꯥꯗꯩꯩ ꯀꯩꯅꯣ ꯑꯣꯏꯅꯥ ꯂꯥꯛ ꯄꯄꯅꯦꯕ ꯑꯗꯨꯅ ꯃꯣꯏ ꯃꯥꯅ ꯇꯧꯕ ꯍꯥꯏꯕ ꯑꯍꯥꯟꯕ ꯃꯤ ꯃꯃꯥꯟꯅꯕꯤ ꯀꯩꯀꯩ ꯑꯃ ꯁꯨꯝ ꯂꯩꯗꯅ ꯇꯧꯃꯤꯅꯣ ꯀꯥꯡꯕꯨꯗꯣ ꯑꯗꯨꯅ ꯍꯦꯜꯂꯛꯄꯅꯤꯅꯀꯣ ꯀꯔꯤ ꯇꯧꯕꯅꯤꯅ ꯄꯩꯁꯥ ꯃꯤ ꯂꯧꯍꯐꯝ ꯊꯣꯛꯄ ꯂꯧꯔꯤꯕꯅꯤꯅ ꯑꯗꯨꯒꯤ ꯎꯄꯥꯏ ꯄꯩꯁꯥ ꯇ ꯍꯥꯞꯆꯕꯔꯣꯏ
ꯃꯣ ꯀꯒ ꯀꯌꯥꯒ ꯐꯪꯉꯝꯒꯅꯤ
ꯅꯤꯄꯥꯟ ꯅꯤ ꯅꯤꯄꯥꯟ
ꯌꯥꯝꯗꯦꯅꯦ ꯑꯗꯨ
ꯅꯤꯄꯥꯜꯗꯣ ꯑꯥꯒꯤ ꯏꯝꯐꯥꯜꯒꯤ ꯅꯤꯄꯥꯜꯗ ꯅꯤꯄꯥꯜꯗ ꯃꯥ ꯂꯩꯖꯕ ꯑꯣꯏ ꯇꯥꯔꯗꯤ ꯃꯥ ꯄꯩꯁꯥ ꯌꯥꯝ ꯀꯥꯟ ꯅꯍꯥꯟ ꯀꯩꯀꯩ ꯁ꯭ꯀꯨꯜ ꯀꯣꯂꯦꯖ ꯈꯇꯣꯏꯔꯤꯩ ꯑꯣꯏꯕ ꯇꯥꯔꯗꯤ ꯑꯗꯨ ꯇꯧꯔ ꯁ ꯇꯧꯕ ꯑꯣꯏ ꯇꯥꯔꯗꯤ ꯄꯨꯡ ꯑꯃꯇꯪ ꯑꯣꯏꯕꯅꯤꯅ ꯀꯥꯟꯅꯖꯕ ꯁꯤ ꯁꯤ ꯆꯠꯄꯅꯤꯅ ꯑꯥꯗꯤ ꯑꯅꯤ ꯑꯍꯨꯝ ꯊꯣꯛꯧ ꯉꯝ ꯑꯣꯏꯣꯏꯗꯤ ꯌꯥꯝ ꯐꯕ ꯉꯝꯗꯅꯤꯅꯀꯣ ꯍꯧꯖꯤ ꯄꯨ ꯒꯔꯥ ꯒꯔꯥ ꯑꯥꯏ ꯏ ꯌꯥꯏꯒꯦ ꯇꯧꯔꯕꯃꯤꯅ ꯄꯩꯁꯥ ꯈꯤꯇꯪꯕꯨꯗꯤ ꯑꯦ ꯐꯪꯝꯃꯅꯤ ꯍꯥꯏꯗꯤ ꯁꯤꯗꯩ ꯊꯧꯕꯥꯜ ꯑꯃ ꯆꯠꯄ ꯁꯛꯇꯨ ꯊꯧꯕꯥꯜ ꯇꯧꯔꯅꯤ ꯑꯥ ꯑꯗꯨꯩ ꯊꯧꯕꯥꯜꯁꯦ ꯑꯃꯨꯛꯁꯨ ꯆꯠꯄꯅꯤꯅꯀꯣ ꯑꯗꯨꯨꯃꯥꯏꯅ ꯇꯧꯋꯦ ꯅꯠꯇꯅꯗꯤ ꯑꯃꯨꯛ ꯌꯥꯔꯣꯏꯗꯕ
ꯑꯗꯨꯗꯤ ꯃꯥ ꯊꯥꯑꯝꯗ ꯄꯩꯁꯥ ꯐꯅꯌꯥꯝꯗꯤ ꯂꯥꯛꯏ
ꯂꯥꯛꯄꯅꯤ ꯈꯔ ꯀꯇꯗꯤ ꯑꯩꯈꯣꯏꯅ ꯑꯃꯨꯊꯣꯛꯍꯟꯗꯕꯩ ꯀꯥꯏ ꯇꯧꯗꯕ ꯕꯥ ꯍꯥꯥ
ꯑꯗꯨ ꯅꯅꯤꯅꯦꯕꯅꯤ ꯀ ꯑꯦꯅꯤꯗꯣ
ꯀꯔꯤꯗ
ꯎꯝ ꯑꯩꯅ ꯀꯩꯅꯣꯗꯣ ꯑꯝꯇꯪ ꯍꯥꯏꯌꯣ ꯍꯥꯏꯔꯒ ꯅꯪꯒꯤꯁꯜꯁꯀꯤꯟ ꯑꯣꯏ ꯑꯗꯨꯒꯕ
ꯍꯧ ꯌꯥꯧ ꯐꯪꯗꯦ ꯑꯦ ꯀꯩꯅꯣ ꯇꯧꯗꯦ ꯑꯣꯗꯔ ꯀꯦꯟꯁꯦꯜ ꯆꯠꯂ ꯀꯥꯟꯗꯦ ꯃꯥꯏꯁꯤꯅꯥ ꯑꯃ ꯇꯧꯒꯦ ꯀꯦꯟꯁꯟ ꯆꯠꯂꯦꯗ ꯑꯩꯁꯤ ꯅꯥ ꯌꯧꯑꯝꯗꯥꯏꯗ ꯀꯦꯟꯁꯦꯜ ꯇꯧꯔꯛꯏꯗꯨꯔꯣ ꯔꯤꯐꯟ ꯂꯥꯛꯑꯦ ꯌꯥꯗꯦ
ꯂꯤꯚꯔꯒꯤ ꯗꯗꯤꯂꯤꯚꯔꯤꯒꯤ ꯀꯩꯅꯣ ꯍꯥꯡꯉꯤꯗꯅ
ꯑꯥ
ꯊꯣꯡꯉꯝꯣ ꯍꯥꯡꯒꯦꯨ
ꯍꯧꯖꯤꯛ ꯀꯩꯅꯣ ꯌꯥꯝ ꯇꯧꯋꯦ ꯍꯥꯏꯕ ꯄꯣꯠꯇꯨ ꯌꯥꯗꯦ ꯍꯧꯖꯤꯛ ꯀꯩꯅꯣ ꯐ꯭ꯂꯤꯞꯀꯥꯔꯠꯇꯣ ꯍꯥꯟꯅ ꯌꯧꯔꯝꯃꯤꯗꯅ ꯍ ꯀꯁꯤ ꯑꯩꯈꯣꯏ ꯑꯩ ꯂꯣꯏ ꯂꯈꯣꯏ ꯂꯧꯒꯦ ꯂꯣꯀꯦꯟꯁꯤꯀꯣ ꯀꯁ ꯑꯣꯟ ꯗꯗꯤꯦꯂꯤꯚꯔꯤꯌꯥ ꯍꯗꯪꯅ ꯑꯗꯨꯒꯤ ꯌꯥꯗꯕꯅꯤ ꯑꯗꯨ ꯑꯩ ꯅꯍꯥꯟ ꯌꯣꯝꯗ ꯍꯜꯂꯛꯏꯗꯣ ꯍꯣꯏ ꯏꯔꯥꯡ ꯀꯩ ꯂꯩꯕꯅꯤꯅꯅꯦ ꯑꯗꯨꯣ ꯇꯣꯂꯣꯣꯛ ꯊꯥꯗꯦꯕ ꯑꯗꯩ ꯄꯣꯠꯁꯨ ꯄꯨꯟꯁꯤꯜꯂꯛꯇꯦ ꯄꯩꯁꯥꯗꯤ ꯄꯣꯠꯅꯃꯛ ꯂꯥꯛꯇꯦ ꯅꯠꯇ꯭ꯔꯣ
ꯎꯝ
ꯑꯗꯨ ꯑꯥꯔꯊꯠ ꯂꯩꯕꯅꯤꯅ ꯆꯠꯉ ꯆꯠꯉ ꯌꯥꯗꯕꯩ ꯑꯗꯨꯅꯅꯤ ꯄꯨꯂꯞ ꯌꯥꯗꯔꯤꯁꯦ
ꯃꯤ ꯌꯥꯥ ꯆꯠꯈꯦꯝ ꯎ ꯈꯔ ꯆ ꯈꯔ ꯋꯥꯜ
ꯑꯗꯨ ꯌꯦꯡ ꯁꯥꯥꯅ ꯌꯦꯡꯁꯤ ꯋꯥ ꯍꯥꯏꯕꯅꯤꯅ ꯍꯥꯏꯒꯅꯤ ꯍꯥꯏꯕꯅꯤ
ꯎꯝ
ꯑꯦꯆꯥ
ꯎ ꯑꯩ ꯏꯃꯥ ꯑꯣꯏꯏ ꯁꯥꯟꯅꯕꯇꯜ
ꯃ ꯉꯥꯡꯕ ꯃꯥꯅꯥꯏ ꯋꯥꯔꯤ ꯍꯥꯏꯅꯕꯗꯣ ꯃꯥꯅ ꯇ ꯃꯇꯝ ꯉꯥꯡꯍꯟꯕ ꯀꯇ ꯌꯥꯗꯦ ꯕꯥꯔ ꯐꯥꯉꯗꯕ ꯇ ꯄꯩꯁꯥ ꯅꯪ ꯈꯪꯗꯦꯕ ꯁꯤ ꯥꯏꯅ ꯇꯧꯁꯤ
ꯇꯃꯒ ꯇꯃꯣꯒ ꯅꯪꯒ ꯋꯥꯏꯁ ꯐꯅꯕꯗꯤꯀꯣ ꯀꯩꯅꯣ ꯎꯝ ꯇꯃꯣꯅꯪꯒ ꯁꯣꯏꯔꯥꯛ ꯅꯅ ꯃꯃꯤ ꯑꯄꯥꯕꯗꯣ
ꯎꯝ
ꯈꯣꯟ ꯇꯥꯏꯅꯪ ꯀꯥꯏ ꯂꯩ ꯃꯊꯛꯇ
ꯑꯦ ꯏ ꯑ ꯉꯁꯥꯏ ꯑ ꯂꯩꯕꯅꯤꯅ ꯉꯁꯥꯏ ꯂꯨꯃꯥꯡ ꯂꯣꯡ ꯈꯣꯡꯖꯤꯜꯂꯛꯄꯅꯤ ꯇꯥꯏ ꯇꯕꯅꯤꯕ
ꯂ ꯍ ꯌꯥꯖ
ꯂꯥꯛꯄꯦꯃꯤ ꯂꯩꯕꯏ ꯃ ꯀꯃꯤ ꯆꯛꯇꯅꯤ
ꯅꯣꯏ ꯍꯌꯦꯡꯒꯤ ꯌꯨꯝ ꯁꯪꯉꯋꯦ ꯕꯠ ꯗꯛꯇ꯭ꯔꯣ
ꯑꯣ ꯍꯣꯏꯗꯥ ꯆꯠꯗꯣꯏꯅꯣꯅ ꯆꯥꯛꯇꯣ ꯏꯕꯥꯅꯤ ꯈꯛꯇ ꯉꯥꯏ ꯉꯁꯤꯗꯤ ꯑꯩ ꯍꯣꯏꯗ ꯆ ꯆꯥꯗ꯭ꯔꯦ
ꯎꯝ
ꯑꯩ ꯍ ꯀꯩꯅꯣꯁꯨ ꯍꯧꯖꯤꯛꯁꯨ ꯑꯃꯨꯛ ꯀꯩꯅ ꯇꯧꯗ꯭ꯔꯦ ꯆꯥꯛꯈꯦ ꯇꯧꯗ꯭ꯔꯦ ꯐꯜꯂꯤꯃꯦꯅ ꯍꯌꯦꯡꯁꯨꯀꯥꯟ ꯣꯡꯉ ꯊꯣꯡ ꯐꯅꯤ ꯏꯟꯖꯥꯡ ꯊꯣꯡꯗ꯭ꯔꯁꯨ
ꯍꯌꯦꯡ ꯊꯣꯡꯉꯨꯔꯅ ꯉꯥꯎꯔꯒ ꯇꯣ
ꯊꯤ ꯈꯛꯇꯅꯤ ꯌꯥꯝꯗꯦ ꯑꯗꯨ ꯀꯣꯟꯅꯁꯨ ꯀꯣꯟꯅꯔꯣꯏꯗꯕ ꯑꯗꯨꯁꯨ ꯀꯣꯟꯅꯔꯣꯏꯗꯕ ꯑꯗꯨ
ꯅꯍꯥꯟ ꯅꯍꯥꯟꯗꯨꯨꯕꯨꯗ ꯆꯧꯅ ꯑ ꯆꯥꯛ ꯑꯗꯨ ꯀꯃꯥꯏꯅ ꯊꯝꯃꯝꯃꯤꯅꯣ ꯈꯪꯗꯦꯕ ꯐ꯭ꯔꯤꯖ ꯃꯅꯨꯡꯗ ꯍꯥꯞꯄꯝꯕꯗꯣ ꯏꯁꯤꯡ ꯉꯥꯛꯇ ꯉꯥꯏꯔ ꯂꯩꯔꯦ ꯃꯥꯅ ꯏꯁꯤꯡ ꯍꯩꯖꯤꯟꯕꯔ ꯈꯪꯗꯦ
ꯍꯖꯤꯕꯩꯖꯤꯟꯕ ꯍꯖꯤꯟꯥꯏꯅ ꯆ ꯁꯥꯕꯅꯤ ꯑꯗꯨꯝ ꯍꯣꯏꯁꯕꯤ ꯀꯩ ꯇ ꯎꯝ ꯀꯩꯇ꯭ꯔꯣ ꯎꯝ ꯎꯝ